ꯍꯜꯂꯣ ꯑꯩ ꯐꯇꯥ ꯑꯩꯀꯣ
ꯍꯣꯏ ꯄꯑꯦ
ꯑꯣ ꯀꯃꯥꯏꯅ ꯇꯧꯔꯤꯒꯦ ꯅꯨꯡꯉꯥꯏꯔꯤꯕꯣ ꯑꯩ ꯁꯨꯝ ꯂꯩꯔꯝꯕꯅꯦ ꯌꯨꯝꯗꯀꯣ
ꯍꯣꯏ ꯅꯨꯡꯉꯥꯏꯔꯤꯌꯦ
ꯑꯣ
ꯑꯩ ꯑꯩ ꯍꯣꯔꯦꯟꯅꯤꯀꯣ ꯀꯩꯅꯣ ꯆꯠꯇꯣꯏꯅꯦꯕ ꯗ꯭ꯌꯨꯇꯤ ꯆꯠꯇꯣꯏꯅꯦꯕꯀꯣ ꯑꯗꯨꯒꯤ ꯁꯨꯝ ꯍꯧꯖꯤꯛꯇꯤ ꯍꯤꯞꯄꯜ ꯂꯩ ꯁꯥꯃꯟꯕꯒꯤꯀꯣ
ꯑꯣ ꯍꯧꯖꯤꯛꯁꯨ ꯁꯥꯔꯤꯕ꯭ꯔꯣ ꯍꯥꯏꯁꯦ
ꯁꯥꯏꯌꯦ ꯍꯥꯏꯕꯗꯤ ꯅꯨꯡꯁꯥ ꯊꯣꯛꯇ꯭ꯔꯁꯨꯅꯦ ꯑꯣꯝ ꯆꯥꯛꯅꯕꯗꯣ
ꯑꯣ ꯑꯣꯀꯦ ꯑꯣ ꯍꯣꯏ
ꯑꯦ ꯀꯃꯥꯏꯅꯁ ꯁꯤꯗꯗꯤ ꯅꯨꯡꯁꯥ ꯇꯣꯛꯀꯦ ꯍꯥꯏꯔ ꯋꯥꯅꯦ ꯑꯁ ꯃꯅꯤꯀꯣ ꯍꯥꯏꯌꯦ ꯃꯄꯥꯟ ꯊꯣꯛꯇ꯭ꯔꯁꯨꯀꯣ ꯑꯣ ꯑꯁꯣꯝꯅꯅ ꯅꯣꯡ ꯆꯨꯔ ꯂꯩꯕ
ꯅꯣꯡ ꯀꯟꯅ ꯆꯨꯋꯦ ꯑꯗꯣ ꯍꯧꯖꯤꯛ ꯈꯤꯇꯪꯒ ꯂꯦꯞꯈ꯭ꯔꯦꯀꯣ ꯑ ꯀꯌꯥ ꯆꯨꯔꯤ ꯍꯧꯖꯤꯛꯁꯨ ꯑꯗꯨꯒꯤꯅꯦ ꯑꯩꯅ ꯍꯣꯏ ꯅꯣꯡ ꯃꯈꯣꯟꯅ ꯗꯤꯁꯇꯔꯕ ꯍꯥꯏꯗꯤ ꯑꯩ ꯈꯣꯟꯗꯣ ꯁꯦꯡꯗꯕ ꯈꯣꯠꯄꯗꯤ ꯇꯧꯗꯦꯀꯣ ꯑꯥ ꯑꯣꯥ ꯑꯗꯣ ꯗ꯭ꯌꯨꯇꯤꯒꯤ ꯃꯔꯝꯗꯣ ꯑꯗ ꯈꯤꯇꯪ ꯑꯩꯁꯨ ꯈꯪꯅꯤꯡꯉꯤꯅ ꯀꯔꯤ ꯃꯔꯨꯞꯁꯦ ꯀꯩ ꯀꯩ ꯊꯕꯛ ꯇꯧꯕꯤꯔꯤꯕꯅꯣ ꯀꯩ ꯍꯣꯠꯅꯔꯤ ꯑꯣꯅꯔꯕꯅ
ꯊꯕꯛꯁꯦ ꯑꯗꯨꯝ ꯍꯥꯏꯗꯤ ꯑꯃ ꯑꯃ ꯐ ꯑꯃ ꯑꯗꯨꯝ ꯆꯠꯂꯦꯗ ꯑꯩꯗꯣ ꯑꯅꯥꯕ ꯑꯅꯥꯕ ꯂꯩꯕꯤꯒꯀꯣ
ꯍꯣꯏ
ꯑꯗꯒꯤ ꯁꯦꯕꯥ ꯇꯧꯕ ꯆꯠꯂꯦ
ꯑꯣ
ꯊꯕꯛ ꯑꯇꯩꯗꯤ ꯊꯕꯛ ꯑꯇꯩꯗꯤ ꯀꯩꯁꯨ ꯇꯧꯗꯦ
ꯃꯔꯨꯞ ꯑꯣ ꯃꯔꯨꯞꯀꯤꯁꯦ ꯗ꯭ꯌꯨꯇꯤ ꯍꯥꯏꯕꯗꯨꯗ ꯅꯔꯁꯀꯨꯝꯕ ꯑꯣꯏꯕꯤꯕ꯭ꯔꯥꯅ ꯈꯟꯕ ꯑꯩꯗꯤꯀꯣ ꯅꯔꯁ꯭ꯔꯥ
ꯑꯥꯎ
ꯑꯣ ꯑꯦ
ꯑꯩꯁꯦ ꯑꯁꯤꯗ
ꯅ ꯗꯦ ꯃꯤꯅ ꯀꯧꯕꯤꯔꯛꯄꯗꯣ ꯑꯗꯨꯝ ꯊꯕꯛꯇꯣ ꯆꯠꯄꯅꯦꯗ
ꯑꯣ ꯎꯝ
ꯑꯁ ꯈꯪꯉꯗ ꯊꯕꯛ
ꯑ ꯅꯨꯡꯇꯤꯒꯤ ꯆꯠꯄꯗꯤ ꯅꯠꯇꯦꯕ ꯑꯃꯨꯃꯨꯛ ꯆꯠꯂꯒ ꯑꯃꯨꯃꯨꯛ ꯂꯦꯞꯄ ꯑꯗꯨꯃꯥꯏꯅ ꯃꯤꯅ ꯀꯧꯔꯛꯑꯗꯤ ꯗꯤ ꯑꯃꯨꯛꯀ ꯆꯠꯄ ꯑꯗꯨꯃꯥꯏꯅ ꯇꯧꯋꯦ꯫
ꯌꯥꯝ ꯋꯥꯕ꯭ꯔꯥ ꯅ ꯋꯥ ꯅꯔꯁꯀꯤ ꯄꯨꯟꯁꯤꯁ ꯌꯥꯝ ꯋꯥꯕ꯭ꯔꯥ ꯀꯃꯥꯏ ꯇꯧꯒꯦ ꯈꯤꯇꯪ ꯈꯤꯇꯪ ꯊꯝꯕꯤꯌꯨꯅꯦ ꯅꯔꯁ ꯑꯣꯏꯕꯒꯤ ꯫
ꯑꯗꯨꯝ ꯀꯩ ꯍꯥꯏ ꯅꯤ ꯑꯥ ꯋꯥꯕꯁꯦ ꯍꯣꯏ ꯋꯥꯕ ꯃꯇꯥꯡꯁꯨ ꯌꯥꯎꯋꯦꯀꯣ ꯍꯥꯏꯗꯤ ꯑꯩꯈꯣꯏꯅ ꯉꯥꯡꯕ ꯁꯛ ꯄ ꯇꯥꯕꯤꯔꯛꯇꯕꯒꯨꯝꯕ ꯍꯥꯏꯗꯤ ꯑꯩꯈꯣꯏꯅ ꯇꯧꯅꯤꯡꯕ ꯄꯣꯠꯇꯣ ꯃꯣꯏꯅ ꯇꯧꯕꯤ ꯔꯛꯇꯕꯒꯨꯝꯕ ꯂꯩꯌꯦ ꯑꯗꯨꯒꯨꯝꯕ ꯃꯇꯥꯡꯗꯗꯤꯕꯣ ꯑꯁ! ꯀꯩ ꯍꯥꯏꯅꯤ ꯋꯥꯏꯌꯦ ꯍꯥꯏꯗꯤ ꯑꯅꯥꯕ ꯀꯥꯡꯒꯨꯗꯣ ꯑꯅꯥꯕꯒꯤ ꯏꯃꯨꯡꯗꯣ ꯑꯩꯈꯣꯏꯅ ꯑꯁꯤ ꯁꯤ ꯂꯩꯕꯤꯔꯛ ꯑꯣ ꯑꯁꯤ ꯍꯤꯗꯥꯛ ꯑꯗꯨ- ꯑꯗꯨ ꯍꯥꯏꯕ ꯀꯥꯟꯗ ꯃꯣꯏꯅ ꯂꯩꯇꯦ ꯃꯤ ꯂꯩꯇꯦ ꯆꯠꯅꯤꯡꯉꯥꯏ ꯂꯩ ꯒꯨꯝꯕ ꯇꯧꯕꯒꯨꯝꯕ ꯑꯁ ꯃꯌꯥꯝ ꯊꯦꯡꯅꯩꯌꯦꯕꯀꯣ ꯑꯗꯨꯒꯨꯝꯕ ꯃꯥ ꯇꯥꯡꯗꯤ ꯉꯥꯡꯅꯕ ꯈꯔ ꯋꯥꯏꯑꯦꯕ꯫ ꯑꯗꯨꯝ ꯅꯨꯡꯗꯤ- ꯅꯨꯡꯉꯥꯏ ꯍꯥꯏ ꯅꯨꯡꯉꯥꯏ ꯍꯥꯏꯕꯗꯤ ꯇꯝꯃꯨꯔꯕꯅꯤꯅꯀꯣ ꯊꯕꯛꯇꯣ ꯑꯗꯨꯗ ꯑꯗꯨꯝ ꯃꯥꯏꯀꯩ ꯑꯣꯜꯂꯒ ꯊꯕꯛꯇꯣ ꯐꯖꯅ ꯇꯧꯋꯦꯕ ꯑꯗꯨ ꯑꯣꯏꯔꯁꯨ ꯃꯇꯥꯡ- ꯃꯇꯥꯡ ꯃꯇꯝ ꯍꯥꯏꯕ ꯂꯩꯗꯅꯀꯣ ꯑꯗꯨꯃꯥꯏꯅ ꯉꯥꯡꯅꯕ ꯌꯥꯗꯕ ꯃꯇꯥꯡꯒꯨꯝꯕ ꯇꯧꯋꯦ ꯫
ꯑꯩꯈꯣꯏꯅ ꯄꯥꯝꯕ ꯂꯤꯕ ꯀꯩꯅꯣ ꯃꯑꯣꯡꯗꯨꯗ ꯊꯣꯛꯀꯅꯤ ꯍꯥꯏꯕꯗꯤ ꯑꯗꯨꯝ ꯊꯕꯛ ꯈꯨꯗꯤꯡꯃꯛꯇ ꯑꯗꯨꯝ ꯈꯔꯗꯤ ꯂꯩꯔꯕꯅꯦ ꯁꯤꯁꯦ ꯀꯣ꯫ ꯑꯣꯖꯥ ꯑꯣꯏꯕꯗ ꯑꯣꯏꯒꯦꯔꯥ ꯑꯃꯗ ꯑꯣꯏꯒꯦꯔꯥ ꯑꯗꯨꯝ ꯑꯗꯨꯅꯕꯨꯗꯤ ꯁꯣꯁꯥꯏꯇꯤꯗꯀꯣ ꯑꯗꯨꯝ ꯑꯗꯨꯕꯨꯗꯤ ꯂꯩꯔꯕꯅꯦ ꯑꯗꯣ ꯅꯨꯡꯉꯥꯏꯕ ꯃꯇꯥꯡꯁꯨ ꯑꯗꯨꯝ ꯊꯦꯡꯅꯔꯝꯒꯅꯤ ꯍꯥꯏꯗꯤ ꯌꯥꯝꯅ ꯃꯣꯏꯅ ꯌꯥꯝꯅ ꯑꯟꯗꯔꯁꯇꯦꯟꯗꯤꯡ ꯑꯣꯏꯕ ꯑꯗꯨꯒꯨꯝꯕ ꯏꯃꯨꯡꯁꯨ ꯊꯦꯡꯅꯔꯝꯒꯅꯤ꯫ ꯄꯦꯁꯦꯟ ꯒꯨꯝꯕꯁꯨ ꯀꯣ
ꯍꯣꯏ - ꯍꯣꯏ ꯊꯦꯡꯅꯗꯕ ꯅꯠꯇꯦ ꯃꯌꯥꯝ ꯊꯦꯡꯅꯔꯦꯗ ꯖꯥꯠ - ꯖꯥꯠ ꯅꯦ ꯊꯦꯡꯅꯔꯤꯁꯦ꯫ ꯃꯈꯜ- ꯃꯈꯜ ꯁꯨꯔꯦ꯫
ꯄꯕ꯭ꯂꯤꯛꯀꯤ ꯁꯥꯔꯚꯤꯁ ꯄꯕ꯭ꯂꯤꯛꯀꯤ ꯊꯕꯛ ꯇꯧꯕ ꯍꯥꯏꯁꯦ ꯑꯗꯨꯝ ꯍꯣꯏ ꯑꯗꯨꯝ ꯑꯣꯏꯔꯝꯒꯅꯤ
ꯍꯧꯖꯤꯛꯇꯤ ꯍꯧꯖꯤꯛꯇꯤ ꯀꯩ ꯍꯥꯏꯅꯤ ꯄꯥꯛ ꯆꯠꯇꯕꯒꯤꯀꯣ ꯑꯅꯝꯕ ꯃꯇꯝꯗ ꯌꯨꯝꯗ ꯑꯗꯨꯝ ꯂꯦꯜ ꯂ ꯂꯩꯌꯦ ꯐꯤ ꯇꯨꯕꯒꯨꯝꯕ
ꯎꯝ
ꯇꯤꯟ ꯊ ꯐꯅꯦꯛꯁꯨ
ꯆꯁꯔꯁꯦ ꯑꯣ ꯊꯕꯛ ꯈꯨꯠ ꯈꯨꯠ ꯁꯥ ꯌꯥꯝ ꯍꯩꯕ ꯌꯥꯥꯅꯤꯀꯣ ꯑꯗꯨꯗꯤꯀꯣ ꯍꯥꯏꯗꯤ ꯌꯥꯝ
ꯑꯗꯨꯝ ꯑꯩꯅ ꯍꯩꯖꯕ ꯈꯔ ꯑꯗꯨꯝ ꯇꯧꯕ ꯍꯥꯏ ꯇꯧꯕ ꯍꯥꯏꯕꯗꯨꯅꯦ ꯐꯅꯦꯛꯒꯨꯝꯕ ꯇꯥꯏꯕꯒꯨꯝꯕ ꯃꯥꯏ
ꯐꯅꯦꯛ ꯍꯥꯏꯗꯤ ꯑꯩꯈꯣꯏ ꯑꯩꯈꯣꯏ ꯐꯅꯦꯛ ꯑꯩꯈꯣꯏ ꯀꯜꯆꯔꯒꯤ ꯀꯜꯆꯔꯦꯜꯒꯤꯀꯣ ꯑꯗꯨꯒꯨꯝꯕꯗꯨꯁꯨ ꯁꯦꯝꯕ꯭ꯔꯥ?
ꯁꯨ ꯑꯗꯨꯝ ꯈꯔ ꯌꯥꯎꯔꯦ ꯑꯩ ꯑꯩꯗꯤ ꯌꯥꯝ ꯁꯥꯕ ꯌꯥꯝ ꯍꯩꯕꯁꯨ ꯅꯠꯇꯦ꯫ ꯑꯗꯨꯝ ꯍꯥꯏꯗꯤ ꯀꯕꯛ- ꯀꯕꯛ ꯈꯔ - ꯈꯔ ꯆꯠꯅꯕꯒꯤ ꯂꯩꯗꯅ꯫
ꯎꯝ ꯑꯗꯨ ꯏꯁꯥꯒꯤ ꯏꯁꯥꯒ ꯏꯃꯨꯡꯒꯤ ꯅꯪ ꯅꯠꯇ꯭ꯔꯒ ꯃꯤꯒꯤꯁꯨ ꯁꯦꯝꯃꯒ ꯑꯗꯨꯝ ꯌꯣꯟꯕꯤꯕ꯭ꯔꯥ ꯑꯗꯨꯒꯤ ꯗꯣ?
ꯑꯩꯒꯤ ꯃꯤꯒꯤ ꯇꯧꯔ ꯌꯣꯟꯗꯦ ꯏꯁꯥꯒꯤ ꯇꯧꯋꯦ ꯍꯥꯏꯗꯤ ꯃꯣꯏꯅ ꯇꯧꯕꯤꯌꯣ ꯍꯥꯏꯔꯀꯥꯟꯗ ꯑꯣꯏꯅ ꯇꯧꯋꯦꯕ ꯅꯠꯇ꯭ꯔꯗꯤ ꯇꯧꯗꯦꯕ
ꯑꯣ ꯑꯗꯣ ꯍꯩꯗꯤ ꯍꯩꯌꯦꯕ ꯇꯧꯕꯤꯌꯣ ꯍꯥꯏꯔꯗꯤ ꯉꯝꯗꯤ ꯉꯝꯃꯦꯕꯀꯣ
ꯇꯧꯕꯤꯌꯣ ꯍꯥꯏꯔꯗꯤ ꯇꯧꯋꯦꯕꯀꯣ ꯑꯩꯅ ꯍꯥꯏꯗꯤ ꯊꯕꯛ ꯑꯃ ꯆꯠꯄꯅꯤꯅꯀꯣ ꯁꯪꯗꯕꯅꯤꯅ ꯃꯇꯝꯗꯣ ꯄꯨꯔꯥ ꯀꯥꯏꯊꯣꯛꯄ
ꯑꯩꯅ ꯑꯩꯗꯤ ꯊꯕꯛ ꯇꯧꯗ꯭ꯔꯀꯥꯟꯗ ꯑꯗꯨꯝ ꯆꯠꯇꯕꯒꯨꯝꯕ ꯑꯗꯨꯀꯥꯟꯗ ꯇꯧꯕ ꯈꯛꯇꯅꯦꯕ
ꯎꯝ ꯌꯥꯝ ꯐꯩꯅꯦ ꯑꯗꯣ ꯍꯣꯠꯅꯕ ꯀꯜꯂꯗꯤꯀꯣ ꯍꯣꯠꯅꯕꯕꯨ ꯈꯜꯅꯗꯤ ꯑꯗꯨꯝ
ꯅꯣꯏꯔꯣꯝꯗ ꯅꯣꯡꯖꯨꯔꯗꯤ ꯊꯧꯔꯣꯏ ꯊꯣꯛꯑꯕꯅꯤꯅꯦ
ꯊꯔꯣꯏꯗꯤ ꯑꯗꯨꯝ ꯊꯣꯛꯑ ꯂꯩꯔꯕꯅꯦ ꯊꯥ ꯑꯅꯤ ꯃꯃꯥꯡꯗꯒꯤꯀꯣ ꯑꯩꯈꯣꯏ ꯑꯗꯨꯝ ꯊꯔꯣꯏꯁꯦ ꯑꯗꯨꯝ ꯆꯥꯔ ꯂꯩꯔꯕꯅꯦ ꯊꯑꯣꯏꯁꯦ
ꯑꯁ ꯐꯩꯌꯦ ꯊꯔꯣꯏ ꯃꯇꯝ ꯑꯁ ꯅꯣꯡ ꯆꯨꯕꯤꯔꯔꯦ ꯊꯔꯣꯏ ꯃꯌꯥꯝ ꯊꯣꯑꯝꯗꯧ ꯃꯥꯜꯂꯦ
ꯎꯝ ꯊꯥꯔꯣꯏ ꯄꯥꯝꯕ꯭ꯔꯥ ꯁꯤꯁꯇꯔꯁꯦ
ꯑ ꯄꯥꯝ
ꯊꯔꯣꯏꯁꯤ ꯍꯥꯎꯗꯤ ꯍꯥꯎꯕꯗꯪ ꯅꯠꯇꯕꯀꯣ ꯏꯁꯥꯗꯁꯨ ꯌꯥꯝ ꯀꯥꯟꯅꯕ
ꯃꯥꯅꯦ ꯍꯥꯎꯁꯨ ꯍꯅ
ꯍꯥꯎꯋꯦ ꯊꯣꯡꯕꯒꯤ ꯃꯈꯥꯁꯨ ꯄꯣꯜꯂꯦꯀꯣ ꯈꯔ ꯑꯃꯗꯤ ꯊꯣꯡꯕ ꯍꯩꯇꯕꯁꯨ ꯂꯩꯀꯣ ꯑꯩ ꯑꯩꯗꯤ ꯊꯣꯡꯕꯗ ꯐꯖꯅ ꯊꯣꯡꯗ꯭ꯔꯗꯤ ꯆꯥꯗꯦ ꯑꯩꯗꯤ ꯆꯥꯅꯤꯡꯗꯦ ꯑꯗꯨꯕꯨ ꯊꯣꯡꯁ ꯎꯆꯦ ꯐꯅ ꯊꯣꯡꯂꯗꯤꯀꯣ ꯐꯔꯣꯏꯗꯒꯤ ꯍꯦꯟꯕ ꯂꯩꯇꯦꯍꯦ
ꯌꯥꯝ ꯍꯥꯎꯅꯦ ꯑꯁ ꯑꯣꯛꯀ ꯊꯣꯡꯕꯁꯨ ꯌꯥꯝ ꯍꯥꯎꯅꯦ
ꯑꯣ ꯑꯣ ꯀꯩꯁꯨ ꯆꯥꯟꯅꯕꯅꯦ ꯍꯣꯏ ꯑꯣ ꯀꯩꯁꯨ ꯆꯥꯟꯅꯕꯅꯦ ꯑꯣꯛ ꯊꯝ ꯑꯣꯛꯄꯨꯗꯤ ꯍꯣꯏꯌꯦ ꯁꯥꯕꯨ ꯆꯪꯗ꯭ꯔꯗꯤ ꯑꯗꯨꯝ ꯍꯥꯎꯔꯦꯗꯅꯀꯣ ꯄꯣꯠ ꯈꯨꯗꯤꯡꯃꯛ ꯑꯗꯨ ꯑꯣꯏꯔ ꯁꯥ ꯍꯥꯥꯞ
ꯍꯥꯎꯅꯦ ꯑꯃꯦꯠꯄ ꯍꯣꯏ ꯑꯃꯦꯠꯄ ꯇꯧꯔꯒ ꯆꯥꯎꯥ ꯆ ꯊꯥꯎꯟ
ꯑꯥ ꯀꯩꯅꯣ ꯇꯧꯔ ꯊꯥꯎ ꯈꯔ ꯍꯥꯏꯗꯤ ꯐꯨꯠꯇꯣꯛꯑꯅꯤꯀꯣ ꯐꯔꯣꯏꯗꯣ ꯍꯥꯔ ꯐꯨꯠꯇꯣꯛꯑꯅꯤ ꯑꯗꯨꯒ ꯃꯍꯤꯗꯣ ꯈꯔ ꯑꯃꯨꯛ ꯁꯨꯝꯗꯣꯛꯄ ꯍꯥꯏꯇꯥꯔꯦꯀꯣ ꯃꯨꯊꯛ ꯇꯧꯕꯗꯣ ꯑꯗꯨ ꯂꯧꯊꯣꯛꯀꯅꯤ ꯑꯗꯨꯒ ꯑꯃꯨꯛ ꯊꯥꯎ ꯉꯧꯕꯒꯣ ꯉꯧꯔꯒ ꯑ ꯑꯗ ꯑꯩꯈꯣꯏ ꯀꯩꯅꯣꯒꯤ ꯑꯩꯈꯣꯏ ꯆꯤꯡꯗ ꯍꯥꯏꯇꯥꯔꯦꯀꯣ ꯑꯩꯈꯣꯏ ꯀꯩꯅꯣꯗ ꯂꯣꯀꯦꯜꯂꯤ ꯑꯣꯏꯅ ꯑꯦꯕꯥꯏꯂꯦꯕꯜ ꯐꯪꯕ ꯐꯪꯕ ꯀꯩꯅꯣ ꯃꯅꯥ ꯃꯁꯤꯡ ꯈꯔ ꯂꯩꯀꯣ ꯑꯗꯨ ꯃꯌꯥꯝꯗꯣ ꯍꯥꯞꯆꯤꯜꯂꯒ ꯇꯤꯡꯍꯪ ꯄꯥꯟꯕ ꯑꯃꯗꯣ ꯑꯩ ꯍꯥꯏꯕ ꯍꯩꯗꯦꯀꯣ ꯍꯣꯏ ꯌꯥ ꯑꯗꯨ ꯍꯥꯞꯄꯅꯦ ꯁꯨꯒꯥ ꯍꯥꯏꯔꯒ ꯁꯨꯒꯥ ꯍꯥꯏꯔꯒ ꯇꯧꯔ ꯑꯗꯨꯒ ꯈ꯭ꯋꯥꯏꯗꯒꯤ ꯅꯨꯡꯉꯥꯏꯕ ꯄꯥꯔꯠꯁꯦ ꯁꯥꯏ ꯑ ꯅꯥꯀꯟ ꯑꯃꯗ ꯀꯩꯅꯣ ꯀꯩꯅꯣ ꯇꯧꯗꯣꯏꯅꯦꯕ ꯑꯂꯨꯗꯣ ꯅꯦꯛꯈꯥꯏꯔꯦꯅꯀꯣ ꯑꯗꯨ ꯅꯦꯛꯠꯈꯥꯏꯔꯒ ꯑꯃꯨꯛ ꯊꯥꯎ ꯉ ꯉꯧꯔꯕ ꯉꯧꯔꯒ ꯊꯣꯡꯂꯤꯕ ꯀꯩꯅꯣꯗꯨꯗ ꯑꯃꯨꯛ ꯑꯂꯨ ꯅꯦꯠꯈꯥꯏꯈ꯭ꯔꯕ ꯀꯩꯅꯣꯗꯣ ꯑꯃꯨꯛ ꯍꯥꯞꯆꯤꯟꯕ ꯑ ꯑꯥꯜꯂꯨꯗꯣ ꯑꯂꯨꯒꯤ ꯅꯦꯛꯈꯥꯏꯈ꯭ꯔꯕ ꯃꯆꯦꯠ ꯃꯆꯦꯠꯇꯣ ꯃꯅꯨꯡ ꯆꯪꯍꯟꯕꯀꯣ ꯊꯥꯎ ꯑꯗꯨꯒ ꯍꯥꯏꯗꯤ ꯉꯁꯥꯏꯒꯤ ꯃꯌꯥꯝꯗꯣ ꯑꯁ ꯈꯔꯥ ꯅꯨꯡꯁꯥ ꯍꯥꯏꯌꯦ ꯅꯨꯡꯁꯥ ꯅꯠꯇꯦ ꯃꯣꯔꯣꯛ ꯈꯔ ꯁꯥꯍꯟꯕꯀꯣ ꯃꯣꯔꯣꯛ ꯈꯔ ꯁꯥꯍꯟꯕ ꯑꯗꯨꯃꯥꯏꯅ ꯇꯧꯔꯒ ꯑꯁ ꯍꯥꯎꯕꯅꯦꯍꯦ ꯑꯗꯨ ꯇꯧꯔꯒꯗꯤ
ꯌꯥ ꯍꯦ
ꯑꯩ ꯐꯔꯣꯏꯗꯤ ꯍꯣꯏ ꯎꯝ ꯆꯥꯕꯁꯤꯗꯤ ꯆꯥꯁꯦ ꯍꯥꯏꯁꯦ ꯃꯑꯣꯡ ꯇꯥꯅ ꯆꯥꯁꯦ ꯍꯥꯏꯗꯤ ꯐꯖꯅ ꯁꯦꯝꯃ ꯆꯥꯁꯤꯅ ꯈꯟꯕ ꯑꯃ ꯂꯩꯌꯦꯕ ꯑꯩꯉꯣꯟꯗꯀꯣ ꯑꯗꯨ ꯌꯦꯅꯣ ꯑꯨ ꯈꯔ ꯑꯃꯅ ꯊꯣꯡꯕꯗꯣ ꯐꯖꯅ ꯊꯣꯡꯗꯕꯅꯤꯅꯀꯣ ꯊꯔꯣꯏꯁꯤ ꯐꯖꯅ ꯁꯨꯅ ꯍꯥꯞꯄꯗꯤ ꯊꯨꯝꯇꯛ ꯇꯧꯕꯅꯦꯕꯀꯣ ꯑꯗꯨꯗꯤ ꯌꯥꯗ꯭ꯔꯦ ꯃꯗꯨꯃꯗꯤꯀꯣ ꯌꯥꯗ꯭ꯔꯦ
ꯑꯁꯣꯝꯗꯤ ꯆꯥꯛ ꯌꯦꯟꯁꯥꯡ ꯂꯣꯏꯅ ꯁꯨꯅ ꯆꯥꯕ꯭ꯔꯥ ꯆꯥꯗꯕꯒꯨꯝꯕ ꯂꯩꯕ꯭ꯔꯕ
ꯑꯁꯤ ꯆꯥꯗꯦ ꯍꯥꯏꯕ ꯂꯩꯕ꯭ꯔꯕ
ꯑꯩꯔꯦ ꯑꯩ ꯂꯣꯏ ꯆꯥꯏꯔꯤꯗ ꯑꯅꯝꯕꯀꯣ ꯂꯣꯏ ꯆꯥꯏ ꯍꯥꯏꯕꯁꯦ ꯑꯥ ꯂꯣꯏ ꯆꯥꯏ ꯍꯥꯏꯕꯁꯦ ꯃꯤꯅ ꯃꯤꯅ ꯆꯥꯕ ꯌꯥ ꯃꯤꯅ ꯃꯤꯅ ꯆꯥꯕ ꯀꯩꯅꯣꯗꯨꯗꯤ ꯑꯗꯨꯝ ꯆꯥꯔꯦ
ꯑꯣ ꯐꯩꯑꯦ ꯅ ꯃꯤ ꯈꯔ ꯂꯩ ꯃꯤ ꯈꯔ ꯂꯩꯗꯅꯀꯣ ꯑꯩꯗꯤ ꯁꯤ ꯆꯥꯗꯦ ꯍꯥꯏꯕ ꯂꯩꯗꯅꯀꯣ
ꯍꯣꯏ ꯍꯣꯏ ꯑꯁ ꯂꯩꯔꯤꯕꯅꯦꯍꯦ ꯅꯨꯄꯤꯁꯨ ꯅꯨꯄꯥꯁꯨ ꯀꯣ ꯆ ꯑꯦ ꯍ ꯑꯉꯥꯡ ꯑꯣꯏꯔꯤꯉꯩ ꯑꯉꯥꯡ ꯑꯣꯏꯔꯤꯉꯩꯗꯒꯤ ꯆꯥꯔꯛꯄ ꯆꯥꯔꯛꯇꯕ ꯆꯥꯅꯕꯒꯤ ꯆꯥꯕ ꯆꯥꯗꯕꯒꯣ ꯑꯉꯥꯡ ꯑꯣꯏꯔꯤꯉꯩꯗ ꯆꯥꯔꯝꯃꯦ ꯑꯗꯣ ꯍꯧꯖꯤꯛꯇꯤ ꯀꯩꯅꯣ ꯇꯧꯕꯅꯤ ꯆꯥꯗ꯭ꯔꯦ ꯀꯥꯏꯅꯒꯣ ꯈꯔ ꯑꯃꯅ ꯏꯃꯨꯡ ꯃꯅꯨꯡꯗꯨꯗꯁꯨ ꯆꯥꯗꯕꯒꯤ ꯆꯥꯔꯛꯇꯕ ꯍꯩꯅꯔꯛꯇꯕ ꯑꯃ ꯂꯩꯔꯦꯀꯣ ꯑꯗꯨ ꯈꯔ ꯑꯃꯅ ꯑꯗꯨꯝ ꯆꯥꯔꯛꯄꯅꯦ ꯑꯗꯨꯕꯨ ꯈꯪꯍꯧꯗꯅ ꯀꯩ ꯍꯥꯏꯁꯤꯔꯦ ꯈꯪꯍꯧꯗꯅ ꯁꯥ ꯆꯥꯕ ꯍꯥꯠꯂꯒ ꯆꯥꯕ ꯈꯣꯠꯄꯁꯦ ꯎꯝ ꯋꯥꯈꯜꯗ ꯅꯨꯡꯉꯥꯏꯔꯛꯇꯕꯗꯣ ꯑꯗꯨꯒꯤ ꯆꯥꯕ ꯇꯣꯛꯈꯤꯕ ꯑꯗꯨꯒꯨꯝꯕꯁꯨ ꯂꯩꯌꯦꯀꯣ ꯃꯤꯁꯦ
ꯍꯣꯏ ꯂꯩꯇꯕ ꯅꯠꯇꯦ ꯃꯤ ꯑ
ꯎꯝ
ꯑꯗꯣ ꯍꯧꯖꯤꯛ ꯃꯇꯝꯗꯤ ꯑꯁ ꯑꯅꯝꯕꯅ ꯑꯁꯤ ꯁꯤꯅꯤ ꯍꯥꯏꯔ ꯂꯩ ꯑꯗꯨꯏꯗ ꯑꯅꯝꯕꯅꯗꯤ ꯂꯣꯏ ꯆꯥꯟꯅꯔꯦꯗꯀꯣ
ꯎꯝ ꯆꯥꯏꯑꯦꯗ ꯎꯝ ꯆꯥꯢ ꯃꯥꯅꯦ ꯑꯗꯨꯝ ꯆꯥꯏ ꯆꯥꯗꯕ ꯄꯣꯠ ꯃꯌꯥꯝꯁꯨ ꯆꯥꯥꯁꯜꯂꯦ ꯃꯅꯥ ꯃꯁꯤꯡꯗ ꯍꯥꯏꯔꯦ ꯑꯃꯗ ꯍꯥꯏꯔꯦꯀꯣ ꯑꯗꯨꯃꯥꯏꯅ ꯑꯣꯏꯔꯦ
ꯑꯁ ꯃꯃ ꯃꯃꯥꯡ ꯆꯍꯤꯒ ꯍꯟꯗ ꯆꯍꯤꯒ ꯍꯥꯏꯔꯦ ꯍꯟꯗꯛ ꯆꯍꯤꯅ ꯁꯥꯕ ꯍꯦꯜꯂꯦꯀꯣ
ꯁ ꯉꯁꯨ ꯐꯖ ꯁꯥꯏ ꯑꯁ ꯗꯤꯒ꯭ꯔꯤ ꯗꯤꯒ꯭ꯔꯤ ꯀꯌꯥꯅꯣ
ꯉꯥꯏꯍꯥꯛꯇꯪ ꯊꯣꯛꯎꯕꯗꯨꯒꯣ
ꯎꯝ ꯉꯁꯤꯗꯤ ꯑꯌꯨꯛ ꯑꯌꯨꯛ ꯍꯦꯛ ꯉꯥꯏꯍꯥꯛ ꯅꯨꯡꯁꯥ ꯊꯣꯛꯣꯔꯛꯄꯗꯒꯤ ꯈꯪꯈ꯭ꯔꯕꯅꯤ ꯉꯁꯤꯗꯤ ꯐꯖꯔꯅꯦꯅꯀꯣ ꯑꯣ ꯂꯣꯏꯔꯦ
ꯑ ꯑꯗꯨꯝ ꯍꯥꯏꯗꯤ ꯀꯩꯅꯣꯁꯦ ꯋꯦꯗꯔꯁꯦ ꯑꯗꯨꯝ ꯑꯍꯣꯡꯕ ꯂꯥꯛꯑꯦ ꯍꯥꯏꯕ
ꯈꯪꯉꯦꯀꯣ ꯑꯗꯨꯝ ꯀꯣ ꯆꯍꯤ ꯆꯍꯤꯒꯤꯀꯣ
ꯍꯣꯏ ꯍꯣꯏ ꯍꯦꯟꯅ ꯍꯦꯟꯅ ꯁꯥꯒꯠꯂꯦ ꯍꯥꯏꯕ ꯑꯗꯣ ꯍꯥꯏꯕ ꯋꯥꯅꯦ ꯇꯝꯗꯗꯤ ꯑꯩꯈꯣꯏꯗꯗꯤ ꯀꯩ ꯍꯥꯏꯅꯤ ꯎꯄꯥꯝꯕꯤ ꯀꯩꯁꯨ ꯌꯥꯝꯃꯛꯇ꯭ꯔꯦꯅꯀꯣ ꯑꯗꯨꯒ ꯈꯣꯠꯄ ꯈꯣꯠꯄ ꯑꯗꯨꯗꯒꯤ ꯂꯣꯏꯅ ꯀꯩꯅꯣ ꯇꯧꯈ꯭ꯔꯕꯅꯤꯅ ꯁꯥꯕꯁꯦ ꯍꯦꯟꯒꯠꯈ꯭ꯔꯦꯕ
ꯒꯥꯔꯤ ꯃꯁꯤꯡ ꯌꯥꯝꯈꯠꯂꯛꯑꯦ ꯑꯦ ꯁꯤ ꯃꯁꯤꯡ ꯌꯥꯝꯈꯠꯂꯛꯑꯦ ꯅꯠꯇ꯭ꯔꯣ ꯎꯄꯥꯥꯟ ꯎꯄꯥꯥꯟꯝꯕꯤꯅ ꯃꯁꯤꯡ ꯍꯟꯊꯔꯛꯄ
ꯑꯁ ꯈꯜꯂꯨꯔꯒꯀꯣ ꯅꯨꯡꯉꯥꯏꯇꯦ ꯌꯥꯝꯅ ꯅꯨꯡꯉꯥꯏꯅ ꯂꯩꯕ ꯂꯩꯕ ꯖꯒꯥ ꯑꯣꯏꯕꯅꯤꯅꯦ
ꯑꯣ ꯊꯥꯏꯅꯀꯣ
ꯍꯣꯏ ꯃꯤꯅꯁꯨ ꯌꯥꯝ ꯂꯩꯅꯤꯡꯕ ꯃꯄꯥꯟ ꯆꯠꯅꯤꯡꯗꯕ ꯌꯥꯝꯅ ꯀꯩ ꯍꯥꯏꯅꯤ ꯐꯥꯎꯕ ꯂꯝ ꯑꯃꯅꯤꯅꯀꯣ
ꯀꯔꯤ ꯀꯃꯥꯏꯅ ꯈꯪꯗꯣꯏꯅꯣ ꯍ ꯉ ꯑꯩ ꯀꯃꯥꯏ ꯈꯪꯗꯣꯏꯅꯣ ꯍꯥꯏꯔꯣ ꯑꯩ ꯑꯁ ꯑ